ꯎꯝ ꯍꯩꯃꯥ ꯅꯨꯡꯉꯥꯏꯔꯤꯌꯦ ꯈꯪꯄ꯭ꯔꯦꯛ ꯈꯪꯉꯦ ꯅꯪ ꯍꯨꯏ ꯃꯥꯈꯣꯟꯗꯣ
ꯑ ꯃꯥꯏ ꯌꯥꯝꯅ ꯀꯪꯟꯅ ꯈꯣꯡꯏ
ꯅꯥꯀꯣꯡꯁꯦ ꯈꯪꯉꯤꯍꯦ
ꯑꯁ ꯑꯝꯇ ꯐꯥꯖꯟꯒꯦ ꯂꯝ ꯌꯥꯝ ꯍꯦꯜꯂꯦ ꯂꯝꯕꯤꯗ ꯃꯤ ꯈ꯭ꯔ ꯆꯠꯄꯥꯁꯤꯗ
ꯎꯝ
ꯃꯈꯈꯣꯡꯗ ꯈꯣꯡꯅ ꯎꯝ ꯀꯔꯤ ꯇꯧꯔꯝꯃꯤꯅꯣꯁꯦ
ꯑꯩ ꯀꯔꯤ ꯇꯧꯔꯅꯤ ꯐꯃꯨꯡꯗ ꯂꯣꯡꯅ ꯍꯤꯞꯄ
ꯆꯥꯛ ꯆꯥꯔꯕꯣ
ꯐꯣꯟ ꯃꯠꯄ ꯆꯥꯛ ꯆꯥꯗ꯭ꯔꯤꯗ
ꯎꯝ
ꯅꯪꯗꯤ ꯆꯥꯔꯕꯣ
ꯆꯥꯗ꯭ꯔꯤꯌꯦ ꯑꯩ ꯑꯩꯈꯣꯏꯁꯨ ꯃꯃꯥ ꯆꯪꯉꯛꯄ ꯉꯥꯏꯔꯤ
ꯉꯁꯤꯗꯤ ꯌꯥꯝ ꯀꯣꯏꯕ ꯆꯠꯊꯔ ꯃꯥꯜꯂꯦꯗ
ꯑꯧ ꯀꯤꯔꯟꯕꯥꯂꯥ ꯏꯃꯥꯟꯅꯄꯤꯒꯤ ꯃꯥꯏ ꯕꯥꯔꯗꯦꯗꯣ ꯍꯌꯦꯡ ꯇꯥꯕ ꯑꯗꯣ
ꯑꯣꯥ
ꯃꯥꯗꯣ ꯍꯌꯦꯡꯖꯦ ꯊꯕꯛ ꯈꯔ ꯂꯩꯌꯦꯅ ꯍꯥꯏꯌꯦ ꯑꯗꯨꯒꯤ ꯉꯁꯤ ꯇꯧꯊꯣꯛꯑꯁꯦꯅ ꯃꯌꯥꯝꯁꯨ ꯁꯪꯅꯗꯕ ꯃꯇꯝ ꯇꯥꯟꯅꯕꯒꯤ
ꯎ
ꯉꯥꯁꯤ ꯇꯧꯊꯣꯛꯑꯁꯦꯅ ꯆꯠꯂꯨꯕꯅꯦ
ꯌꯥꯝ ꯐꯩꯅꯦ ꯑꯦꯗꯚꯥꯟꯁ ꯑꯣꯏꯅ ꯇꯧꯊꯣꯛꯄ
ꯎꯝ ꯑꯦꯗꯚꯥꯟꯁ ꯑꯣꯏꯊꯣꯛꯈ꯭ꯔꯦ
ꯎꯝ ꯐꯩ ꯐꯩ ꯅꯣꯏ ꯀꯥꯡꯕꯨ ꯌꯥꯝ ꯅꯨꯡꯁꯤꯅꯩ ꯌꯥꯝ ꯐꯩ
ꯀꯩꯀꯩ ꯆꯥꯗꯔꯑꯕ ꯑꯆꯥꯄꯣꯠ
ꯑꯆꯥꯄꯣꯠꯇꯤ ꯀꯌꯥ ꯆꯥꯔꯛꯇ꯭ꯔꯦ ꯃꯣꯏꯗ ꯍꯟꯖꯥꯡ ꯊꯣꯡꯉꯒ ꯆꯥꯛ ꯆꯥꯊꯣꯛꯑꯦ ꯂꯣꯏ ꯍꯩ ꯈꯔ ꯆꯥꯔꯦ
ꯃꯣꯏꯗꯥꯗꯤ ꯅꯃꯥꯟꯅꯕꯤꯗꯨꯗ ꯃꯣꯏ ꯌꯨꯝꯗꯥꯔꯣ ꯆꯠꯂꯤꯗꯣ
ꯌꯨꯝꯗ ꯍꯥꯟꯅ ꯆꯠꯂꯦ ꯌꯨꯝꯗ ꯆꯥꯛ ꯌꯦꯟꯁꯥꯡ ꯆꯥꯔꯦ ꯋꯥꯔꯤ ꯋꯥꯇꯥꯏ ꯈꯔ ꯁꯥꯟꯅꯔꯦ ꯐꯝꯃꯒ ꯑꯗꯨꯒ ꯌꯦꯟꯁꯥꯡꯁꯦ ꯌꯦꯟ ꯊꯣꯡꯉꯝꯃꯦ
ꯌꯦꯟꯈꯥꯠꯇ ꯁꯂꯥꯠ
ꯌꯦꯟꯅꯦ ꯏꯔꯣꯝꯕ ꯑꯃꯒ ꯇꯧꯋꯦ
ꯁꯣꯂꯥꯠ ꯌꯥꯎꯗꯕ
ꯁꯥꯂꯥꯠꯇꯤ ꯇꯧꯗ꯭ꯔꯦ
ꯎ ꯃꯣꯏ ꯃꯣꯏꯁꯦ ꯏꯃꯨꯡꯗꯣ ꯃꯤ ꯌꯥꯝ ꯂꯩꯇꯕ꯭ꯔꯥ
ꯃꯣꯏꯖꯦ ꯃꯤ ꯌꯥꯝꯗꯦ ꯃꯣꯏ ꯃꯥꯆꯤꯟ ꯃꯅꯥꯎ ꯃꯣꯏ ꯃꯆꯦ ꯉꯥꯛꯇ ꯑꯅꯤ ꯑꯃꯒ ꯃꯥꯒ ꯃꯣꯏ ꯑꯍꯨꯝꯒ ꯃꯣꯏ ꯃꯃꯥꯒ ꯕꯕꯥꯒ ꯄꯨꯜꯂꯛꯢ ꯃꫭꯏ ꯃꯉꯥ
ꯑꯣ ꯌꯥꯝꯗꯦꯀꯣ ꯑꯗꯨꯗꯤ
ꯎꯝ ꯃꯣꯏꯒꯤ ꯂꯝꯕꯤ ꯆꯠꯄꯗꯨꯁꯨ ꯑꯁ ꯀꯩꯅꯣ ꯌꯥꯝ ꯇꯧꯍꯧꯋꯤ ꯅꯣꯡ ꯇꯥꯈꯤꯕꯒꯤ ꯂꯝꯕꯤ ꯐꯠꯇꯕꯥꯗꯣ ꯑꯣꯏꯍꯧꯋꯦ ꯌꯥꯝ
ꯅꯣꯏ ꯒꯥꯔꯤ ꯃꯆꯥꯗ ꯆꯠꯂꯤꯔꯣ
ꯑ ꯃꯥꯂꯦꯝ ꯏꯃꯥꯟꯅꯕꯤ ꯑꯩꯈꯣꯏ ꯆꯠꯃꯤꯟꯅꯕ ꯑꯩꯈꯣꯏ ꯑꯍꯨꯝꯗꯨꯗꯤ ꯀꯩꯅꯣꯗ ꯆꯠꯂꯦ ꯑꯣꯇꯣꯗ ꯆꯠꯂꯦ
ꯑꯥ
ꯃꯣꯏ ꯈꯔ ꯑꯃꯅ ꯒꯥꯔꯤ ꯃꯆꯥꯗ ꯂꯥꯛꯑꯦ
ꯑꯥ
ꯑꯩꯈꯣꯏ ꯒꯥꯔꯤ ꯊꯧ ꯍꯩꯇꯕꯅꯤꯅ
ꯒꯥꯔꯤꯗꯨ ꯅꯣꯡ ꯇꯥꯔꯗꯤ ꯑꯩꯗꯤ ꯊꯧꯕꯗꯣ ꯀꯤ ꯌꯦꯜꯂꯝꯕꯤ ꯅꯥꯜꯂꯗꯤ
ꯎꯝ
ꯑꯦ ꯅꯪ ꯀꯤꯗ꯭ꯔꯣ
ꯀꯤꯌꯦ ꯊꯧꯕ ꯍꯩꯇꯕꯅꯤꯅ ꯆꯨꯝꯗ꯭ꯔꯤꯡꯅ ꯊꯧꯕꯕꯨꯗꯤ ꯍꯩꯕ
ꯎꯝ
ꯃꯃꯥꯏ ꯂꯩꯊꯣꯛ ꯂꯩꯁꯤꯟꯕꯣ ꯀꯌꯥ ꯍꯩꯇ꯭ꯔꯤ
ꯎꯝ ꯑꯗꯨꯗꯤ ꯅꯪ ꯃꯇꯝ ꯌꯥꯝ ꯆꯪꯒꯤꯅꯤ
ꯎꯝ ꯈꯨꯠꯂꯣꯏꯗ꯭ꯔꯤꯕꯥꯅꯤꯅ ꯑꯩꯅ ꯊꯧꯕ ꯀꯤꯕ ꯈꯔ ꯈ ꯒ ꯇꯝꯃꯝꯕꯅꯦ ꯍꯩꯔꯝꯕꯅꯦ ꯑꯗꯨꯒ ꯑꯩꯅ ꯁꯨꯝ ꯄꯥꯏꯈꯤꯗꯕꯗꯒꯤ ꯁꯨꯝ ꯍꯩꯖꯤꯟꯗ꯭ꯔꯦ ꯁꯨꯝ ꯈꯨꯠꯁꯦ ꯁꯨꯝ ꯄꯪꯁꯤꯟꯈꯤꯕ ꯑꯣꯏ
ꯑꯣ
ꯁꯨꯝ ꯊꯧꯔꯒꯥꯕꯨꯗꯤ ꯍꯩꯔꯛꯀꯅꯤ
ꯈꯖꯤꯛ ꯈꯖꯤꯛ ꯊꯧꯑꯣ ꯃꯤ ꯒꯥꯔꯤ ꯈꯔ ꯀꯣꯝꯕ ꯃꯇꯝ ꯂꯩꯗꯅ
ꯎꯝ
ꯑꯗꯨꯀꯥꯟꯗ ꯈꯨꯗꯣꯡꯆꯥꯥꯕ ꯂꯧꯔꯒ ꯊꯧꯍꯧꯕ
ꯎꯝ
ꯅꯠꯇ꯭ꯔꯗꯤ ꯅꯪ ꯍꯥꯌꯦꯡꯋꯥꯏ ꯀꯃꯥꯏ ꯇꯧꯅꯤ
ꯑꯗꯨꯅꯤ ꯒꯥꯔꯤ ꯊꯧꯕ ꯍꯩꯇꯕꯁꯦ ꯂꯝꯕꯤ ꯂꯝꯁꯥꯡ ꯑꯃ ꯐꯠ ꯐꯠ ꯆꯠꯅꯤꯡꯉꯛꯄꯗ ꯐꯔꯛ ꯌꯥꯝ ꯇꯥꯏ
ꯂꯩꯁꯥꯕꯤ ꯈꯨꯃꯨ ꯊꯣꯛꯄꯤ ꯑꯃ ꯒꯥꯔꯤ ꯊꯧꯕ ꯍꯩꯇꯦꯌꯦ ꯍꯥꯏꯖꯔꯅꯤ
ꯍꯧꯖꯤꯛꯇꯤ ꯂꯩꯁꯥꯕꯤ ꯆꯞ ꯆꯥꯕ ꯃꯇꯝ ꯏꯟꯈꯠꯂꯛꯄ ꯃꯇꯝ ꯑꯣꯏꯔꯤꯗꯅ
ꯎꯝ
ꯁꯤꯗ ꯍꯩꯍꯧꯗ꯭ꯔꯗꯤ ꯈꯤꯇꯪ ꯆꯍꯤꯗꯣ ꯌꯧꯈ꯭ꯔꯀꯥꯟꯗ ꯂꯩꯁꯥꯕꯤ ꯈꯨꯃꯨ ꯊꯣꯛꯄꯤꯖꯦ ꯒꯥꯔꯤ ꯊꯧꯕ ꯍꯩꯇꯦꯌꯦꯅ ꯍꯥꯏꯅꯖꯅꯤꯀꯣ
ꯍꯥꯏꯗꯣꯏꯅꯦ ꯑꯩ ꯇꯝꯍꯧꯔꯅꯤ ꯒꯥꯔꯤ ꯊꯧꯕ ꯇꯝꯗꯕ ꯌꯥꯗ꯭ꯔꯦ
ꯅꯪ ꯏꯀꯥꯏꯖꯅꯤ
ꯅꯍꯥꯟꯅ ꯇꯝꯃꯣ ꯇꯝꯃꯣꯅ ꯍꯥꯏꯕꯅꯦꯕ ꯃꯣꯏ ꯃꯌꯥꯝ ꯆꯪꯗꯅ ꯑꯩꯁꯦ
ꯑꯥ
ꯑꯩꯅ ꯁꯨꯝ ꯄꯥꯈꯠꯂꯒ ꯄꯥꯈꯠꯂꯒ ꯁꯨꯝ ꯂꯩꯕꯁꯤꯗ
ꯎꯝ
ꯇꯧꯔꯤ ꯅꯣꯡ ꯇꯕ꯭ꯔꯣ
ꯅꯣꯡ ꯇꯥꯗ ꯅꯣꯏꯗ ꯇꯕ꯭ꯔꯣ
ꯇꯥꯗꯦ ꯉꯁꯥꯏ ꯑꯌꯨꯛꯄꯨꯗꯤ ꯇꯥꯔꯝꯃꯦ ꯈꯔ
ꯎꯝ
ꯆꯝꯗꯒꯇ
ꯆꯠꯂꯝꯗꯥꯏ ꯍꯥꯏꯇꯥꯔꯦꯔꯣ
ꯍꯥ
ꯆꯠꯂꯝꯗꯥꯏꯗ ꯇꯥꯔꯩꯔꯕ
ꯑꯥ ꯆꯠꯂꯝꯗꯥꯏꯗ ꯇꯥꯔꯦ ꯑꯗꯨꯒ ꯁꯥ ꯇꯤꯟ ꯇꯨꯞꯁꯜꯂꯒ ꯆꯠꯂꯦ ꯑꯗꯨꯝ
ꯎꯝ
ꯐꯨꯔꯤꯠ ꯑꯃꯁꯨ ꯂꯩꯕꯤꯒꯦꯅ ꯌꯦꯡꯉꯦ
ꯅꯪ ꯑꯣ ꯒꯤꯐ ꯑꯃꯃꯝ ꯂꯣꯏ ꯄꯨꯟꯅꯔꯦ ꯅꯪꯒꯤ ꯅꯪ ꯐꯨꯔꯤꯠ ꯂꯩꯔꯦ
ꯂꯩꯔꯦ ꯐꯨꯔꯤꯠ ꯃꯃꯜꯗꯨꯁꯨ ꯑꯃꯨꯛ ꯑꯌꯨꯛ ꯉꯟꯇꯥꯅꯤꯅ ꯑꯃꯨꯛ ꯃꯃꯟ ꯉꯥꯡꯅꯕꯗ ꯑꯩꯅ ꯍꯩꯇ꯭ꯔꯕꯅꯤꯅ ꯌꯥꯎ ꯌꯥꯗ꯭ꯔꯦ
ꯀꯌꯥ ꯄꯤ ꯂꯩꯔꯕ
ꯂꯨꯄꯥ ꯀꯩꯅꯣ ꯄꯤꯍꯧꯋꯦ ꯆꯝꯃꯉꯥ ꯌꯥꯡꯈꯩꯗ ꯂꯧꯋꯦ
ꯎꯝ ꯃꯥꯗꯤ ꯃꯁꯥ ꯄꯥꯕꯅꯤꯅ
ꯎ ꯐ꯭ꯔꯤꯇꯣ ꯎꯝ ꯌꯥꯝ ꯆꯥꯎꯕꯒꯨꯝꯕꯁꯨ ꯂꯩꯕꯗꯨꯁꯨ ꯎꯝ ꯃꯥꯅꯝ ꯃꯁꯥꯒꯤꯁꯨ ꯈꯔ ꯗꯤꯖꯥꯏꯟꯗꯣ ꯀꯦꯖꯕ ꯍꯩꯕꯅꯤꯅꯅꯦ ꯃꯥꯅ ꯄꯥꯝꯕ ꯗꯤꯖꯥꯏꯟꯁꯨ ꯈꯪꯗ꯭ꯔꯦ ꯑꯩꯗꯣ ꯑꯗꯨꯝ ꯑꯃꯍꯦꯛꯇ ꯑꯗꯨꯝ ꯂꯧꯔꯒ ꯑꯗꯨꯝ ꯆꯠꯂꯀꯦ ꯈꯤꯇꯪ ꯗꯤꯖꯥꯏꯟ ꯌꯥꯎꯕ ꯃꯥꯟꯕ ꯌꯦꯡꯉꯒ
ꯑꯣ ꯑꯗꯣ ꯍꯧꯖꯤꯛꯇꯤ ꯑꯣꯐꯔ ꯌꯥꯝꯗꯤ ꯄꯤꯔꯕꯅꯦ ꯃꯣꯏ ꯑꯣꯟꯂꯥꯏꯟꯗ ꯀꯩꯗ ꯌꯣꯟꯕ ꯗꯨꯀꯥꯟꯁꯤꯡꯁꯦ
ꯎꯝ
ꯑꯃꯔꯣꯝꯗ ꯍꯥꯏꯔꯒꯗꯤ ꯅꯨꯡꯉꯥꯏꯔꯦꯀꯣ
ꯍꯣꯏ
ꯅꯪꯅ ꯀꯥꯏꯗꯩ ꯂꯩꯔꯤꯅꯣ ꯕꯖꯥꯔꯗꯩ ꯂꯩꯔ
ꯕꯖꯥꯔꯗꯒꯤ
ꯎꯝ ꯂꯩꯕ ꯆꯠꯄꯗ ꯅꯊꯟ ꯆꯠꯄ꯭ꯔꯥ
ꯃꯥꯂꯦꯝ ꯃꯥꯟꯕꯤꯒ ꯆꯠꯃꯤꯟꯅꯁꯦꯅ ꯉꯥꯏꯔ ꯑꯗꯣ ꯃꯥ ꯂꯥꯛꯇ꯭ꯔꯕꯅꯤꯅ ꯃꯥ ꯊꯦꯡꯉꯦ ꯑꯩ ꯏꯊꯟꯗ ꯑꯗꯨꯝ ꯆꯪꯉꯦ
ꯎ ꯅꯪꯗꯤ ꯃꯤꯅ ꯃꯃꯟꯗꯣ ꯑꯗꯨ ꯄꯤꯌꯣ ꯍꯥꯏꯕꯗ ꯀꯔꯤꯝ ꯉꯥꯡꯅꯕ ꯍꯩꯔꯣꯏ ꯈꯪꯉꯦ ꯑꯩꯅ
ꯏꯃꯥꯟꯅꯕꯤ ꯑꯃꯒ ꯏꯄꯥꯛꯒ ꯑꯃꯒ ꯆꯠꯃꯤꯟꯅꯔꯗꯤ ꯈꯔ ꯉꯝꯅ ꯉꯝꯅꯕ ꯈꯔ ꯈꯔ ꯍꯥꯏꯕ ꯉꯝꯃꯦ ꯑꯩ ꯏꯊꯟꯇ ꯆꯪꯉꯒꯗꯤ ꯉꯝꯗꯦꯕ
ꯎꯝ ꯅꯪ ꯑꯄꯪ ꯑꯃ ꯂꯥꯛꯑꯦ ꯁꯤꯗꯤ ꯁꯦꯟꯁꯦ ꯈꯔ ꯌꯥꯝ ꯇꯥꯜꯍꯧꯔꯒꯦꯅ ꯇꯧꯔꯝꯃꯅꯤ
ꯇꯧꯍꯧꯔꯕꯖꯥꯠꯅꯤ
ꯈꯨꯂꯥꯡꯒ ꯀꯧꯕꯁꯤꯗ ꯅꯨꯡꯉꯥꯏꯔꯦꯗꯅ ꯈꯜꯂꯝꯃꯅꯤ
ꯈꯨꯔꯪꯒꯒꯤ ꯅꯃꯥꯗ ꯍꯔꯥꯎ ꯍꯧꯔꯦ ꯃꯣꯏ
ꯅꯣ ꯑꯣꯜ ꯍꯦꯔꯥ ꯑꯃꯅꯤꯅꯤ
ꯎꯝ
ꯈꯪꯉꯕꯅꯦ ꯑꯩꯅ ꯅꯪ ꯅꯪꯗꯤ ꯀꯩꯅꯣ ꯇꯧꯗ꯭ꯔꯣ ꯎꯔꯤꯡꯒ ꯊꯣꯛꯇ꯭ꯔꯣ ꯃꯕꯣ
ꯑꯩꯁꯦ ꯑꯗꯨꯒꯨꯝꯕꯗꯤ ꯊꯣꯛꯇꯦ ꯑꯩ ꯃꯥꯏꯁꯦ ꯌꯥꯝ ꯀꯪꯉꯦ ꯑꯗꯨꯅ ꯃꯔꯦꯛ ꯊꯣꯛꯄ ꯃꯥꯏ ꯑꯣꯏꯗꯕꯒꯤꯅꯦ ꯍꯨꯃꯥꯡ ꯌꯥꯝ ꯁꯧꯔꯒꯁꯨ ꯍꯨꯃꯥꯡ ꯊꯣꯛꯇꯕꯗꯣ ꯑꯣꯏꯌꯦꯕ ꯑꯩꯁꯦ
ꯃꯅꯨꯡꯗ ꯁꯥꯕꯗꯣ
ꯑꯥ ꯏꯁꯥ ꯃꯅꯨꯡꯗ ꯑꯣꯝꯈꯠꯂ ꯂꯩꯕꯗꯣ ꯇꯧꯋꯦ ꯑꯗꯨꯅ
ꯇꯧꯗꯦ ꯁꯤ ꯍꯌꯦꯡ ꯀꯣꯟꯅꯗꯤ ꯃꯥꯏꯁꯦ ꯃꯍꯤꯡꯒꯨꯝꯕ ꯌꯥꯝ ꯂꯥꯛꯀꯜꯂꯦ ꯍꯥꯏ ꯁꯨꯃꯥꯏꯅ ꯇꯧꯕꯁꯦ
ꯎꯝ ꯂꯥꯛꯑꯁꯨ ꯍꯌꯦꯡꯋꯥꯏ ꯀꯩꯝ ꯈꯜꯂꯨꯅꯨꯇ ꯃꯈꯟ ꯃꯈꯟꯒꯤ ꯍꯤꯗꯥꯛ ꯂꯥꯡꯊꯛ ꯃꯌꯥꯝ ꯊꯣꯛꯆꯔꯛꯆꯅꯤ
ꯎꯝ
ꯅꯪꯒꯤ ꯍꯨꯏꯗꯨꯣ ꯀꯌꯥꯝ ꯆꯥꯎꯔꯒꯦ
ꯑꯩ ꯍꯨꯏꯁꯦ ꯆꯥꯎꯕꯗꯤ ꯑꯗꯨꯝ ꯆꯥꯎꯔꯦ ꯆꯍꯤ ꯑꯍꯨꯝ ꯃꯔꯤ ꯐꯥꯖꯤꯜꯂꯑꯦ
ꯀꯩ ꯃꯆꯨ ꯑꯣꯏꯒꯦ
ꯀꯩꯅꯣ ꯃꯆꯨꯅꯤ ꯀꯩ ꯃꯆꯨ ꯍꯥꯏꯗꯣꯏꯅꯣ ꯃꯥꯁꯦ ꯒꯣꯜꯗꯟ ꯒꯣꯜꯗꯟ ꯃꯆꯨ ꯎꯝ
ꯀꯔꯤꯔꯤꯕ ꯕ꯭ꯔꯤꯠꯅꯣ
ꯂꯦꯕꯦꯇꯣꯔꯒ ꯒꯣꯜꯗꯟ ꯔꯤꯇ꯭ꯔꯤꯕꯔꯒ ꯃꯤꯛꯁꯅꯦ ꯃꯥꯁꯦ
ꯂꯥꯕꯔꯕ
ꯅꯠꯇꯦ ꯑꯃꯣꯝꯅꯤ
ꯑꯗꯨꯗꯤ ꯃꯆꯥ ꯀꯣꯛꯌꯦ
ꯃꯆꯥ ꯀꯣꯛꯇ꯭ꯔꯦ ꯃꯥ ꯃꯆꯥ ꯀꯣꯛꯀꯦꯅ ꯇꯧꯔꯝꯃꯒ ꯀꯩꯅꯣ ꯇꯧꯈ꯭ꯔꯕ ꯃꯥꯗꯣ ꯀꯥꯏꯔꯕ ꯃꯅꯨꯡꯗ ꯄꯠꯁꯤꯜꯂ ꯂꯩꯔꯝꯃꯦ ꯃꯥꯏ ꯑꯉꯥꯡ ꯈꯥꯎꯗꯨꯒ ꯄꯨꯂꯞ
ꯑꯣꯄꯔꯦꯁꯟ ꯇꯧꯕ꯭ꯔꯣ
ꯎꯝ ꯎꯝ ꯑꯣꯄꯔꯦꯁꯟ ꯇꯧꯔꯒ ꯂꯧꯊꯣꯛꯈ꯭ꯔꯦ
ꯂꯨꯄꯥ ꯀꯩꯌꯥ ꯃꯨꯛ ꯆꯪꯉꯤ
ꯂꯤꯁꯤꯡ ꯅꯤꯄꯥꯟ ꯃꯨꯛ ꯑꯗꯨꯃꯥꯏꯅ ꯆꯪꯉꯦ
ꯎꯝ ꯑꯗꯨ ꯃꯥꯏ ꯃꯀꯣꯟ ꯁꯥꯕꯤꯔ ꯐꯖꯅ ꯊꯝꯕꯤꯔ ꯅꯠꯇ꯭ꯔꯒ ꯅꯣꯏ ꯏꯃꯨꯡꯗ ꯑꯗꯨꯝ ꯊꯝꯕ꯭ꯔꯥ
ꯏꯃꯨꯡꯗ ꯑꯗꯨꯝ ꯊꯝꯃꯦ
ꯃꯥꯒꯤ ꯀꯨꯟꯐꯝ ꯑꯃꯗ ꯑꯗꯨꯝ
ꯀꯨꯟꯐꯝ ꯑꯃ ꯊꯥꯕꯤꯔꯒ ꯀꯨꯜꯂꯒ ꯊꯝꯃꯦ
ꯀꯩ ꯃꯃꯤꯡ ꯀꯧꯒꯦ
ꯃꯤꯂꯤ ꯒꯧꯋꯦ ꯅꯨꯄꯤ ꯑꯐꯥꯎꯕꯤꯅꯤ
ꯑꯩꯒ ꯂꯥꯛꯑꯗꯤ ꯀꯧ ꯀꯧ ꯀꯧ ꯈꯣꯡꯉꯛꯇꯧ ꯃꯥꯜꯂꯦ
ꯃꯥꯁꯦ ꯀꯩꯅꯣ ꯇꯧꯕꯒꯤ ꯃꯤ ꯂꯥꯛꯄꯒꯤ ꯌꯥꯝ ꯈꯣꯡꯕꯗꯨꯗꯤ ꯅꯠꯇꯕ ꯃꯤ ꯑꯔꯥꯛꯄ ꯈꯨꯗꯤꯡꯒꯤ ꯃꯥꯏ ꯃꯅꯥꯛꯇ ꯅꯥꯜꯍꯜꯂꯝꯗꯕ ꯌꯥꯗꯦꯕ ꯃꯥꯅ ꯀꯦꯠꯁꯟꯅꯕ ꯌꯥꯝ ꯄꯥꯝꯃꯦꯕ ꯃꯥꯁꯦ
ꯑꯥ
ꯑꯃ ꯂꯥꯛꯑꯁꯨ ꯀꯩꯁꯤꯟꯅꯅꯤꯡꯗꯦ ꯑꯃ ꯂꯥꯛꯑꯁꯨ ꯀꯩꯁꯤꯟꯅꯅꯤꯡꯗꯦ ꯃꯉꯣꯟꯗ ꯂꯣꯏꯅꯃꯛ ꯃꯥꯢ ꯃꯃꯤꯠ ꯌꯦꯡꯍꯟꯅꯤꯡꯕꯗꯣ
ꯑꯥ꯫
ꯑꯗꯨ ꯄꯥꯝꯕ ꯑꯣꯏꯕ ꯃꯥꯁꯦ ꯈꯔ ꯀꯦꯕ ꯄꯥꯝꯃꯦ꯫
ꯑꯗꯨꯗꯤ ꯑꯐꯕ ꯍꯨꯏꯅꯤꯅꯦ
ꯎꯝ꯫ ꯑꯉꯥꯡ ꯂꯥꯛꯑꯁꯨ ꯑꯉꯥꯡꯗ ꯑꯁ ꯑꯉꯥꯡꯒ ꯄꯝꯃꯗꯤ ꯃꯥ ꯌꯥꯝ ꯈꯝꯕꯜ ꯆꯥꯎꯋꯦ ꯃꯥ
ꯑꯥ ꯆꯣꯛꯈꯠꯂꯛꯑꯅꯤ꯫
ꯎꯝ ꯀ ꯇꯧ ꯇꯧꯋꯦ ꯄꯪꯈꯣꯡꯗ ꯈꯣꯡꯉꯅꯤ ꯑꯉꯥꯡ ꯄꯝꯕ ꯎꯔꯗꯤ꯫
ꯁ ꯐꯩꯌꯦ ꯑꯗꯨꯃꯥꯏꯅ ꯂꯩꯕꯗꯣ ꯍꯥꯟꯅꯗꯤ ꯑꯩꯩꯅꯣ ꯑꯩ ꯍꯟꯖꯥꯡ ꯊꯣꯡꯗ꯭ꯔꯤꯗ
ꯎꯝ
ꯑꯩ ꯍꯦꯟꯖꯥꯡ ꯊꯣꯡꯉꯔꯣꯏ ꯑꯩ ꯁꯝꯇꯠꯂꯅꯤ
ꯑꯩꯈꯣꯏꯁꯨ ꯁꯝꯖꯜꯂꯦ ꯉꯁꯤꯗꯤ
ꯑ ꯀꯔꯤꯅ ꯁꯝꯃꯦ ꯅꯣꯏꯗꯤ꯫
ꯉꯁꯥꯏ ꯑꯌꯨꯛꯀꯤ ꯍꯋꯥꯏ ꯊꯣꯡꯕ ꯌꯥꯝ ꯂꯩꯌꯦꯅ ꯊꯣꯡꯗ꯭ꯔꯦ ꯆꯥꯛꯇꯪ ꯊꯣꯡꯉꯦ ꯍꯣꯔꯦꯟ ꯉꯥ ꯆꯥꯔꯝꯗꯥꯏꯗ ꯐꯐꯣꯔꯒꯨꯝꯕ ꯍꯧꯅꯤ
ꯅꯪꯗꯤ ꯌꯥꯗ꯭ꯔꯁꯨ ꯌꯥꯔꯦ ꯀꯩꯅꯣ ꯉꯁꯥꯏꯗꯩ ꯊꯜꯂꯝꯃꯅꯤ
ꯎ
ꯊꯥꯟꯗꯔꯤꯕꯣ
ꯊꯟꯕꯨꯗꯤ ꯊꯜꯂꯦ ꯑꯗꯣ ꯆꯥꯛꯁꯦ ꯅꯨꯡꯗꯥꯡꯒꯤ ꯑꯌꯨꯛꯀꯤ ꯈꯤꯇꯪ ꯈꯤꯇꯪ ꯆꯥꯁꯤꯟꯗꯗꯤ ꯑꯍꯤꯡꯗ ꯃꯤꯀꯥꯞ ꯊꯣꯛꯂꯛꯏ
ꯑꯍꯤꯡꯗ꯫
ꯎꯝ
ꯆꯥꯛꯁꯦ ꯑꯃꯨꯛꯁꯨ ꯆꯥꯗ꯭ꯔꯗꯤꯀꯣ
ꯎꯝ
ꯑꯩꯈꯣꯏꯁꯦ ꯑꯗꯨꯝ ꯇꯨꯝꯕ ꯌꯥꯗꯦ ꯍꯥꯏꯌꯦ
ꯌꯥꯗꯦ ꯑꯌꯨꯛꯀꯤꯗꯨꯕꯨꯗꯤ ꯍꯦꯟꯕ ꯉꯝꯃꯦ ꯅꯨꯡꯗꯥꯡꯁꯤꯗꯤ ꯆꯔꯥ ꯍꯦꯟꯕ ꯁꯨꯡꯉꯝ ꯉꯝꯗꯦ ꯍꯥꯏꯕ ꯀꯔꯤꯒꯤꯅꯣ ꯈꯪꯗꯦ ꯑꯗꯨꯝ ꯍꯦꯛꯇ ꯑꯍꯤꯡꯗ ꯂꯥꯡꯃꯑꯒ ꯍꯧꯒꯠꯂꯒ ꯑꯗꯨꯝ ꯆꯥꯊꯣꯛꯑꯦ ꯑꯩꯗꯤ
ꯎꯝ꯫
ꯆꯥꯔꯤ ꯈꯨꯆꯥꯁꯤꯒ ꯍꯥꯏꯔꯗꯤ ꯅꯣꯏꯕ ꯐꯅꯌꯥꯝꯗꯤ ꯌꯥꯕꯅꯦ꯫
ꯍꯣꯏ
ꯅꯣꯏꯨ ꯌꯥꯗꯦ
ꯅꯪꯂꯂꯣ ꯅꯣꯏꯒꯤꯔꯣꯏꯗ ꯂꯩꯈꯤꯅꯤ ꯑꯗꯨꯝ꯫
ꯎ
ꯀꯪꯒꯥ ꯑꯀꯥꯡꯕꯤꯅꯦꯃꯤ
ꯃꯥꯅꯤ ꯃꯥꯅꯤ ꯀꯪꯃꯤꯅꯦ ꯑꯗꯨ ꯅꯣꯏꯕ ꯍꯧꯔꯛꯑꯗꯤ ꯃꯊꯟꯇ ꯖꯔ ꯖꯔ ꯖꯔ ꯅꯣꯏꯈꯜꯂꯛꯄꯗꯖꯔꯁꯦ ꯀꯣꯏꯊꯤ ꯊꯤꯔꯛꯀꯗꯣꯏꯅꯦ꯫
ꯃꯥꯅꯦ ꯃꯥꯅꯦ ꯑꯗꯣ ꯅꯣꯏꯕꯅꯗꯤ ꯐꯖꯕꯅꯤꯀꯣ ꯃꯤꯁꯦ꯫
ꯍꯥꯏꯖꯕꯩ꯫
ꯀꯪꯃꯜꯂꯖꯨꯅꯦ꯫
ꯎꯝ ꯈꯪꯗꯦ ꯐꯤꯔꯣꯜ ꯑꯃ ꯁꯦꯠꯂꯛꯄ ꯆꯥꯔꯛꯄꯗ ꯇꯞ ꯇꯞ ꯅꯞꯄꯨ ꯌꯥꯗꯦ ꯀꯪꯕꯁꯤ ꯈꯣꯡꯒ꯭ꯔꯥꯎꯃꯨꯛꯇ ꯂꯩꯔꯁꯨ ꯑꯆꯥꯕ ꯊꯤꯕ ꯋꯥꯏꯑꯦꯕ ꯈ꯭ꯋꯥꯡꯗꯣ ꯈ꯭ꯋꯥꯡ ꯆꯥꯔꯒ ꯈꯣꯡꯗ ꯆꯥꯔꯝꯗꯕ ꯑꯁꯥꯡꯕꯗ꯫ ꯆꯥꯗꯕ ꯑꯗꯨ ꯑꯗꯨꯃꯥꯏꯅ ꯍꯦꯛꯇ ꯇꯧꯋꯦꯕ꯫
ꯎꯝ
ꯊꯕꯏ
ꯍ ꯐꯔꯦ ꯐꯔꯦ ꯑꯗꯨ ꯂꯩꯔꯣ ꯅꯪ ꯍꯨꯏꯗꯣ ꯐꯖꯅ ꯁꯦꯟꯅꯣ
ꯑꯥ
ꯀꯣ ꯅꯪ ꯁꯥꯟꯅꯔꯁꯤ ꯊꯝꯖꯔꯣ ꯊꯝꯖꯔꯣ ꯎꯝ ꯎꯝ꯫